ꯇ ꯐ ꯀꯕꯣ
ꯑꯥ
ꯅꯊꯟꯗ ꯅꯊꯟꯗꯔꯣ
ꯊꯟꯗꯅꯦ
ꯎꯝ ꯎꯝ
ꯊꯟꯗ ꯆꯥꯕꯁꯦ ꯈꯪꯗꯦ
ꯎꯝ
ꯍꯩꯗꯤ ꯍꯩꯇꯕꯀꯣ ꯑꯩꯁꯦ
ꯎꯝ
ꯑꯗꯨ ꯑꯣꯏꯔꯁꯨ ꯁꯛꯀꯦ
ꯎꯝ ꯑꯉꯥꯡꯗꯣ ꯃꯥꯅ ꯌꯦꯡꯁꯤꯟꯈ꯭ꯔꯦ ꯉꯁꯤꯗꯤ
ꯑꯣ
ꯃꯥꯅ ꯆꯠꯅꯤꯡꯗꯕꯅꯤꯅ
ꯎꯝ ꯑꯉꯥꯡ ꯌꯦꯡꯁꯤꯟꯕꯁꯨ
ꯇꯟꯕꯅꯦꯇ ꯎꯝ ꯃꯤ ꯃꯥ ꯃꯥꯗ ꯂꯩꯔꯝꯅꯤ
ꯎ ꯎ
ꯋꯥꯏꯍꯦ
ꯎꯝ ꯋꯥꯔꯝꯒꯅꯤ ꯉꯁꯤ ꯈꯛꯇ ꯑꯃꯨꯛ ꯆꯠꯊꯣꯛꯄꯗꯣ
ꯎꯝ
ꯎꯝ
ꯐꯪꯒꯗꯕ ꯃꯥꯟꯗꯦꯍꯦ
ꯎꯝ ꯒ꯭ꯔꯥꯎꯟ ꯃꯈꯥꯗ ꯆꯠꯂꯗꯤ ꯌꯥꯝ ꯐꯪꯒꯅꯤꯅ ꯒ꯭ꯔꯥꯎꯟ ꯃꯈꯥꯗ ꯆꯠꯂꯗꯤ ꯌꯥꯝ ꯐꯪꯒꯅꯤ ꯅꯪꯗ ꯆꯠꯅꯤꯡꯗꯕꯒꯤꯅꯤꯅꯦ
ꯑꯧ ꯑꯗꯨ ꯑꯣꯏ ꯑꯗꯨꯗꯤ ꯌꯥꯝ ꯂꯩ ꯍꯥꯏ
ꯅꯪ ꯒꯤ ꯃꯔꯨꯞ ꯀꯧꯔꯒ ꯆꯠꯇꯄꯁꯨ ꯌꯥꯏꯗꯅ
ꯑꯁ ꯍꯧꯖꯤꯛꯗꯤ ꯀꯅꯥꯅ ꯆꯠꯀꯅꯤ ꯃꯇꯝꯗꯣ ꯐꯔꯛ ꯇꯥꯕ ꯃꯇꯝꯅꯦꯕ
ꯕꯤ ꯇꯧꯕ꯭ꯔꯣ
ꯅꯠꯇ꯭ꯔꯥ
ꯍꯧꯖꯤꯛ ꯒꯤ ꯑ ꯍꯧꯖꯤꯛ ꯎꯝ ꯅꯨꯡꯗꯥꯡꯒꯤ ꯆꯥꯅꯤꯉꯥꯏ ꯂꯧꯕ ꯆꯠꯄ ꯌꯥꯔꯦ
ꯐ꯭ꯔꯦꯁ ꯑꯣꯏꯅ ꯆꯥꯅꯕ ꯀꯣ
ꯎꯝ ꯎꯝ
ꯐ꯭ꯔꯦꯁ ꯆꯥꯕ ꯇꯟꯕ ꯃꯥꯜꯂꯦ ꯃꯤꯁꯤꯡꯁꯦ
ꯎꯝ ꯎꯝ
ꯍꯥꯏ ꯂꯩꯒꯦꯔꯥ ꯂꯩꯔꯣꯏꯔꯥ ꯈꯣꯛꯄꯗꯣ ꯑꯩꯅ ꯍꯩꯇꯕꯅꯤꯅꯦꯍꯦ
ꯎꯝ
ꯑꯗꯨ ꯍꯟꯖꯥꯡ ꯐꯥꯅꯕ ꯈꯣꯀꯗꯕꯗꯣ ꯑꯁ
ꯊꯣꯛꯇ꯭ꯔꯤꯉꯩꯗꯗꯤ ꯌꯥꯝ ꯌꯥꯝꯃꯒ ꯀꯣ ꯂꯣꯏꯕ ꯃꯇꯨꯡꯗꯗꯤ ꯈꯜꯖꯤꯛꯇ ꯑꯣꯏꯣꯕꯗꯣ
ꯑꯗꯨꯅꯦꯕ ꯍꯥ ꯑꯃꯥꯗꯨꯗꯤ ꯀꯩꯗꯧꯔꯦ
ꯎꯝ ꯃꯥꯁꯨ ꯃꯥꯒꯤꯗ ꯁꯦꯡꯕꯒ ꯂꯩ
ꯊ꯭ꯔꯦꯝꯃꯗꯤ ꯍꯥꯏꯔꯤꯕ꯭ꯔꯥ ꯍꯧꯖꯤꯛꯇꯤ
ꯎꯝ ꯈꯪꯗꯦ ꯐꯣꯟꯗ ꯌꯦꯡꯉꯒ ꯑꯗꯨꯝ ꯇꯧꯕꯅꯤ ꯗ
ꯑꯩꯗꯤ ꯑꯗꯨꯒꯨꯝꯕꯗꯨ ꯇꯟꯂꯦ ꯑꯁꯦꯡꯕ
ꯎꯝ
ꯑꯗꯨꯀꯨꯝꯕꯗꯣ ꯇꯧꯅꯤꯡꯗꯦ ꯑꯩꯗꯤ
ꯎꯝ ꯇꯟꯂꯦ ꯎꯄꯥꯏ ꯂꯩꯗꯕꯒꯤꯅꯤ ꯎꯝ ꯅꯍꯥꯟꯗꯣ ꯅꯨꯡꯊꯤꯗꯁꯨ ꯑꯗꯨꯝ ꯇꯨꯝꯕꯀꯣ ꯑꯗꯨꯒꯤ ꯑꯩꯅꯁꯨ ꯑꯗꯨꯝ ꯇꯨꯝꯅꯒ ꯂꯩꯔꯗꯤ ꯌꯥꯔꯣꯏ ꯍꯥꯏꯅ ꯎꯝ ꯐꯣꯟꯗ ꯈꯛ ꯌꯦꯡꯉꯅꯁꯨ ꯀꯩꯅꯣ ꯇꯧꯒꯦ ꯍꯥꯏꯅ ꯑꯗꯨꯒꯨꯝꯕꯗꯣ ꯑꯩꯁꯨ ꯈ꯭ꯋꯥꯏꯗ ꯇꯧꯅꯤꯡꯗꯕ ꯊꯕꯛꯅꯤꯗ ꯑꯗꯨ ꯑꯣꯏꯔꯁꯨ ꯐ꯭ꯔꯤ ꯂꯩꯃꯟꯕꯗꯨꯗ ꯎꯝ ꯐ꯭ꯔꯤ ꯂꯩꯃꯟꯕꯗꯨꯗ ꯀꯣ ꯌꯥꯗ꯭ꯔꯦ ꯅꯪ ꯊꯤꯟꯗꯁꯨ ꯄꯨꯡ ꯑꯅꯤ ꯑꯍꯨꯝ ꯃꯔꯤ ꯇꯨꯝꯂꯒ ꯂꯩꯕꯗꯣ ꯑꯥ ꯃꯊꯛ ꯍꯥꯏꯗꯤ ꯑꯁꯤꯗ ꯍꯦꯟꯅ ꯐ꯭ꯔꯤ ꯑꯣꯏꯗꯅ ꯑꯗꯨꯒꯤ ꯍꯧꯕꯅꯦ ꯑꯩꯁꯨ
ꯑ ꯑꯩꯗꯤ ꯁꯤꯗꯅ ꯑꯃꯨꯛ ꯕꯤꯖꯤ ꯌꯥꯝ ꯑꯣꯏꯕ꯭ꯔꯥ ꯈꯟꯕ
ꯕꯤꯖꯤꯕꯨꯗꯤ ꯑꯣꯏꯌꯦ ꯑꯗꯨꯒ ꯎ ꯃꯤ ꯈꯔ ꯀꯩꯅꯣ ꯇꯧꯗ꯭ꯔꯤꯉꯩꯗꯗꯤꯀꯣ ꯑꯗꯨꯝ ꯌꯥꯏꯗꯅ
ꯎꯝ
ꯁꯥꯕꯅ ꯂꯣꯏꯔꯦꯍꯦ ꯆꯠꯄ ꯌꯥꯗꯦꯍꯦ
ꯉꯁꯤ ꯈꯛꯇ ꯑꯃꯨꯛ ꯊꯣꯛꯄꯒꯤꯀꯣ ꯅꯨꯡꯉꯥꯏꯔꯝꯒꯅꯤ ꯅꯪꯁꯨ
ꯍꯁ ꯁꯥꯕꯗꯣ ꯆꯠꯄ ꯉꯝꯗꯦꯕ
ꯎꯝ
ꯑꯅꯛꯄ ꯃ ꯃꯐꯝꯗꯗꯤ ꯂꯩꯇꯦꯕ
ꯈꯔ ꯀꯨꯏꯅ ꯂꯩꯔꯗꯤ ꯆꯠꯄ ꯐꯥꯎ ꯉꯝꯔꯣꯏ ꯑꯩꯁꯨ ꯌꯥꯝ ꯅꯣꯏ
ꯑꯗꯨꯅ ꯑꯩ ꯃꯊꯪꯗꯗꯤ ꯃꯊꯪ ꯆꯍꯤꯗꯗꯤꯀꯣ
ꯎꯝ
ꯑꯁ ꯐꯥꯝꯔꯥ ꯀꯩ ꯀꯩꯔꯥ ꯐꯖꯅ ꯁꯨꯕ ꯆꯠꯇ꯭ꯔꯗꯤ ꯌꯥꯔꯣꯏꯅ ꯈꯟꯕꯅꯦ
ꯎꯝ
ꯑꯗꯨ ꯇꯧꯔꯗꯤ ꯌꯥꯗ꯭ꯔꯦ ꯏꯁꯥꯁꯦ ꯌꯥꯝ ꯂꯨꯝꯃꯦꯕ
ꯎꯝ ꯑꯗꯨꯅꯦ ꯑꯩꯁꯨꯅꯦ
ꯁꯥ ꯁꯦ ꯑꯉꯥꯡ ꯂꯧꯔꯒ ꯆꯥꯕ ꯊꯛꯄꯗꯗꯤ ꯀꯣ
ꯎꯝ ꯆꯥꯔ ꯂꯩꯕ
ꯍꯥꯎꯕꯇ ꯆꯥꯅꯤꯡꯕ
ꯑ ꯑꯗꯨꯅꯦ ꯑꯁꯨ ꯆꯥꯅꯕꯒꯤꯗꯤꯀꯣ ꯆꯥꯕꯅ ꯆꯥꯕꯅ ꯐ꯭ꯔꯤꯗ ꯊꯝꯕ ꯌꯥꯗ꯭ꯔꯦꯅꯦ
ꯗꯨꯅꯦ
ꯍꯥꯎꯕ ꯊꯥꯎ ꯀꯔꯤ ꯀꯥꯔꯥꯗꯣ
ꯎꯝ
ꯑꯗꯨ ꯌꯥꯝ ꯆꯥꯅꯤꯡꯕꯅꯦ ꯑꯩꯗꯤ
ꯎꯝ
ꯊꯥꯎ ꯆꯥꯕ ꯃꯤꯗꯤꯀꯣ
ꯎꯝ
ꯈꯔꯕꯨꯗꯤ ꯀꯩꯅꯣ ꯇꯧꯋꯤꯀꯣ
ꯅꯠꯇ꯭ꯔꯥ
ꯎꯝ ꯃꯥꯟꯅꯦ ꯍꯣꯏ ꯊꯥꯎ ꯃꯛ ꯗꯤ ꯅꯠꯇꯕꯀꯣ ꯑꯗꯨꯝ ꯍꯥꯎꯕꯗꯤ ꯆꯥꯅꯤꯡꯕ ꯊꯥꯎ ꯅꯠꯇ꯭ꯔꯁꯨ ꯀꯣ
ꯗꯨꯅꯦ
ꯍꯩ
ꯁꯧꯒ꯭ꯔꯤ ꯁꯧꯒ꯭ꯔꯥꯗꯤ
ꯆꯥꯅꯤꯡꯗ꯭ꯔꯦ
ꯑꯗꯨ ꯆꯥꯔꯁꯨ ꯀꯪꯉꯧ ꯑꯃ
ꯎꯝ ꯍꯣꯏ ꯑꯗꯨꯕꯨꯗꯤ ꯑꯣꯏꯗ ꯑꯃ ꯀꯩꯅꯣ ꯇꯧꯔꯁꯨ ꯑꯃꯗꯤ ꯈꯔ ꯍꯥꯎꯅꯀꯣ
ꯎꯝ ꯑꯗꯨꯅꯦ ꯋꯥ ꯋꯥ ꯉꯥꯡꯕ ꯒꯥꯁꯦ ꯉꯝꯗꯦꯍꯦ
ꯎꯝ
ꯌꯥꯝ ꯋꯅꯥ ꯇꯥꯕ꯭ꯔꯥ ꯇꯥꯗꯦꯀꯣ
ꯑ ꯇꯥꯅꯑꯗꯨꯃꯥꯏ ꯇꯧꯔꯗꯤ ꯑ ꯑꯩꯈꯣꯏ ꯍꯧꯖꯤꯛꯒꯤ ꯎꯝ ꯀꯩꯅꯣ ꯇꯧꯔꯗꯤ ꯑꯩꯁꯨ ꯃꯄꯥꯟ ꯊꯣꯛꯈꯤꯒꯦ ꯌꯥꯗ꯭ꯔꯦ ꯄꯨꯛꯁꯦ꯫ ꯔꯨꯝꯗ ꯑꯃꯨꯛ ꯆꯠꯊꯣꯛꯇꯣꯏꯅꯦ
ꯑꯩ ꯋꯦꯠꯁꯦ ꯁꯤꯛꯁꯇꯤ ꯍꯦꯜꯂꯦꯀꯣ
ꯑꯩꯁꯨ ꯍꯦꯜꯂꯕꯅꯦ
ꯁꯤꯛꯁꯇꯤ ꯍꯦꯜꯂꯦ
ꯍꯣꯏ
ꯋꯥꯎ
ꯅꯍꯥꯟ ꯑꯩꯅ ꯁꯤꯗ ꯂꯥꯛꯇ꯭ꯔꯤꯉꯩꯗꯗꯤ ꯐꯤꯐꯇꯤ ꯊ꯭ꯔꯤ ꯐꯤꯐꯇꯤ ꯐꯥꯏꯚ ꯑꯗꯨꯒꯨꯝꯕ ꯈꯛ ꯑꯣꯏꯕꯅꯦꯕ
ꯑꯗꯣ ꯀꯨꯝꯁꯤ ꯆꯍꯤ ꯍꯥꯎꯕꯗꯔꯣ ꯈꯪꯗꯦ ꯑꯩꯅ ꯈꯔ ꯅꯥꯔꯛꯄꯀꯣ ꯑꯗꯨꯗ ꯕꯤ ꯄꯤ ꯆꯦꯛ ꯇꯧꯕ ꯑꯣꯏꯅ ꯋꯦꯠꯁꯨ ꯌꯦꯡꯉꯦꯕ
ꯎꯝ
ꯑꯗꯨꯗ ꯁꯤꯛꯁꯇꯤ ꯐꯥꯏꯚꯔꯣ ꯁꯤꯛ ꯁꯤꯛꯁꯇꯤꯔꯣ ꯁꯤꯛꯁꯇꯤ ꯐꯥꯏꯚꯔꯣ ꯈꯪꯗ꯭ꯔꯦ ꯑꯣꯏꯕꯅꯦ
ꯑꯁ ꯃꯅꯩꯍ‌ꯦ
ꯑꯩꯅ ꯁꯤꯛꯁꯇꯤ ꯅꯥꯏꯟ
ꯑꯗꯨ ꯃꯇꯝꯗ ꯍꯦꯟꯅ ꯍꯧꯖꯤꯛꯅ ꯍꯦꯟꯅ ꯅꯣꯏꯕ꯭ꯔꯥ ꯅꯣꯏꯕ ꯌꯥꯝꯔꯝꯒꯅꯤ ꯍꯧꯖꯤꯛꯀꯤ
ꯌ‌ꯦꯡꯉꯨ ꯌ‌ꯦꯡꯉꯨ ꯅꯣꯏꯗꯤ ꯂꯩꯁꯕꯤꯅꯦꯀꯣ
ꯑꯩꯗꯤ ꯅꯣꯏꯒꯦꯔꯥ ꯄꯨꯛꯀꯪꯒꯦꯔꯥ ꯑꯩꯗꯤ ꯗꯔꯀꯥ ꯇꯥꯗꯦꯀꯣ
ꯅꯣꯏꯅꯦ ꯆꯦꯛꯁꯤꯜꯂꯣ ꯆꯥꯕ ꯊꯛꯄꯗꯣ
ꯆꯥꯕ ꯊꯛꯄꯗꯤ ꯊꯤꯡꯕ ꯉꯝꯗꯕꯀꯣ ꯀꯔꯤ ꯇꯧꯁꯤꯔ ꯈꯪꯗ꯭ꯔꯦ
ꯋꯀꯤꯡ ꯆꯠꯄ ꯃꯇꯝꯁꯨ ꯂꯩꯇꯕ
ꯎꯝ ꯑꯗꫭ ꯋꯀꯤꯡ ꯆꯠꯅꯕꯁꯨ ꯃꯇꯝꯗꫭ ꯐꯔꯛ ꯇꯥꯕꯀꯣ ꯕꯣꯔꯣꯗ ꯂꯥꯛꯒ ꯏꯔꯨ ꯃꯥꯏꯊꯔꯒ ꯀꯩꯅꯣ ꯇꯧꯔꯗꯤ ꯄꯨꯡ ꯑꯅꯤ ꯑꯍꯨꯝꯗꯤ ꯑꯗꯨꯝ ꯇꯥꯔꯅꯤ ꯅ ꯑꯗꯨꯗ ꯉꯟꯅ ꯍꯧꯒꯂꯒ ꯋꯥ ꯋꯥꯀꯤꯡ ꯆꯠꯄ ꯍꯥꯏꯕꯁꯤꯗꯤ ꯇꯨꯝꯕ ꯃꯇꯝꯗꯤ ꯄꯨꯡ ꯑꯅꯤ ꯑꯍꯨꯝ ꯈꯛꯇ ꯑꯣꯏꯕꯗꯣ ꯑꯗꯣ ꯋꯥꯀꯤꯡ ꯆꯠꯄ ꯂꯣꯏꯔꯒ ꯑꯃꯨꯛ ꯇꯨꯝꯁꯤꯟꯕꯗꯨ ꯀꯩꯅꯣ ꯇꯧꯔꯦ
ꯐꯔꯛ ꯇꯥꯕꯅꯦ ꯃꯇꯝꯁꯦ
ꯐꯖꯥꯔꯅꯤꯍ‌ꯦ
ꯑꯗꯣ ꯑꯗꯣꯑꯩꯅ
ꯑꯩꯉꯣꯟꯗꯒꯤ ꯍꯦꯟꯅ ꯅꯣꯏꯔꯝꯅꯤ ꯅꯪ
ꯑ ꯈꯪꯗꯦ ꯅꯣꯏꯔꯝꯕꯁꯨ ꯌꯥꯏ
ꯎꯝ ꯂꯩꯔꯝꯅꯤ ꯃꯤꯅ ꯑꯩꯉꯣꯟꯗꯗꯤ ꯑꯩ ꯃꯤꯅꯀꯣ
ꯎꯝ
ꯅꯣꯌꯦ ꯅꯣꯌꯦ ꯆꯦꯛꯁꯤꯜꯂꯨ ꯆꯦꯛꯁꯤꯜꯂꯨꯅ ꯃꯤꯅ ꯋꯥ ꯉꯥꯡꯂꯛꯄꯁꯦ ꯌꯥꯗ꯭ꯔꯦ ꯍꯦ ꯑꯩꯗꯤ
ꯑꯥ ꯑꯩꯉꯣꯟꯗꯁꯨꯅꯦ ꯌꯥꯝ ꯅꯣꯏꯔꯦ ꯅꯣꯏꯔꯦ ꯆꯥꯕꯗꯣ ꯈꯔ ꯍꯜꯂꯣ ꯍꯥꯏꯕꯀꯣ
ꯑꯣ
ꯆꯥꯕꯗꯤ ꯊꯤꯡꯕ ꯉꯝꯗꯦꯗ
ꯅꯪꯗꯤ ꯎꯗꯕꯅꯤꯅꯀꯣ ꯑꯩꯈꯣꯏꯒꯤ ꯃꯤꯗꯣ
ꯎꯝ
ꯈꯔ ꯐꯥꯔꯅꯤ
ꯑꯩꯉꯣꯟꯗꯗꯤ ꯏꯁ‌‌ꯅꯆꯥꯅ ꯀꯪꯕ ꯅꯪꯅ ꯅꯣꯏꯕ꯫ ꯅꯆꯥꯒ ꯃꯥꯟꯅꯗ꯭ꯔꯦꯅ
ꯅꯣꯡꯁꯁꯨ‌ꯁꯥꯏ ꯍꯦ
ꯎꯝꯍꯨꯝ
ꯅꯣꯡ ꯁꯥ ꯁꯥꯕ꯭ꯔꯣ ꯅꯣꯏꯗ
ꯅꯨꯡꯁꯥꯗꯤ ꯁꯥꯏ ꯍꯣꯏ ꯑꯗꯨ ꯑꯣꯏꯔꯁꯨ ꯃꯅꯨꯡꯗ ꯂꯩꯕꯅꯤꯅꯀꯣ
ꯑꯥ
ꯃꯅꯨꯡꯗꯗꯤ ꯑꯗꯨꯝ ꯏꯪꯕ ꯍꯦꯛ ꯃꯄꯥꯟ ꯊꯣꯛꯂꯗꯤ ꯁꯥꯕꯗꯨ ꯌꯥꯗ꯭ꯔꯦꯗ
ꯎꯝ ꯎꯝ ꯍꯦ ꯑꯥ ꯀꯗꯥꯏꯗ ꯊꯤꯔꯁꯤꯒ ꯒ꯭ꯌꯥꯟ ꯇꯥꯗꯦꯍꯦ ꯑꯃꯨꯛ ꯐꯥꯎ ꯂꯩꯇꯦꯀꯣ ꯍꯧꯖꯤꯛ
ꯑꯃ ꯐꯥꯎ ꯂꯧꯕ ꯍꯧꯗ꯭ꯔꯤ ꯆꯞꯄꯗ ꯆꯞꯄꯗ ꯎꯗꯦ
ꯎꯝ
ꯑꯃꯨꯛ ꯍꯜꯂꯒ ꯇꯨꯝꯊꯣꯛꯑꯒ ꯂꯩꯅꯤ
ꯎꯗ꯭ꯔ ꯁꯨ ꯇꯄ ꯉꯥꯏꯍꯥꯛ ꯆꯠꯂꯣ ꯑꯉꯥꯡ ꯂꯧꯕ ꯃꯤ ꯂꯩꯔꯤꯉꯩꯗ
ꯎꯝ ꯈꯔ ꯀꯩꯅꯣ ꯆꯥꯎꯕ ꯎꯁꯣꯏꯗ
ꯎꯝ
ꯑꯗꯨꯅ ꯂꯧꯅꯤꯡꯉꯦꯗ ꯑꯩ ꯃꯩꯗ ꯊꯥꯔꯒ ꯆꯥꯕꯗꯣ
ꯎꯝ
ꯈꯪꯕ꯭ꯔꯥ
ꯎꯝ
ꯑꯗꯨꯗꯣ
ꯑꯃꯈꯛꯇ ꯅꯠꯇ꯭ꯔꯁꯨ ꯑꯎ ꯑꯎꯕꯗꯣ ꯑꯗꯨꯝ ꯂꯧꯕ ꯌꯥꯔꯦꯗꯏ ꯆꯠꯊꯣꯛꯄꯅꯤꯅ
ꯑꯣꯏ ꯃꯥ ꯐꯥꯎ ꯎꯗꯕꯗ
ꯅꯨꯡꯁꯥꯅ ꯁꯥ ꯁꯥꯕꯅꯦ ꯀꯥꯡꯅ ꯌꯥꯝꯕꯅꯦ
ꯎꯝ
ꯃꯈꯣꯟ ꯇꯥꯗ꯭ꯔꯣ
ꯑꯁ ꯈꯤꯇꯪ ꯈꯤꯇꯪ ꯈꯤꯇꯪ ꯈꯤꯇꯪ ꯍꯥꯏꯔꯒ ꯌꯥꯝ ꯂꯥꯛꯑꯏꯅꯦ
ꯌꯥꯝꯃꯔꯣꯜꯏꯗ ꯈꯤꯇꯪ ꯈꯤꯠ ꯈꯤꯇꯪ ꯍꯥꯏꯔꯒ ꯌꯥꯝ ꯂꯥꯛꯑꯦꯕ ꯃꯀꯣꯟ ꯇꯥꯗꯕ꯭ꯔꯥ